ꯇꯥꯔꯤꯕꯣ
ꯇꯥꯏꯌꯦ ꯇꯥꯏꯌꯦ ꯆꯥꯛ ꯆꯥꯔꯕꯧ ꯆꯥꯔꯦ ꯅꯪꯗꯤ
ꯊꯕꯛ ꯃꯐꯝꯗꯨꯅꯤ
ꯑꯣ ꯀꯥꯅꯥ ꯀꯥꯅꯥ ꯂꯩꯩꯔꯤꯅꯣ
ꯏꯃꯥꯟꯅꯕꯤ ꯏꯃꯥꯟꯅꯕꯤ ꯂꯩꯌꯦ
ꯑꯣ
ꯏꯗꯤ ꯀꯔꯤꯏꯟꯁꯥꯡ ꯆꯥꯕ꯭ꯔꯣ
ꯑꯩꯁ ꯀꯣꯕꯤꯒ ꯑꯂꯨ ꯅꯪꯗꯏ
ꯑꯩꯗꯤ ꯆꯥꯗ꯭ꯔꯦ ꯑꯗꯨꯝ ꯄꯨꯡ ꯇꯔꯥ ꯇꯔꯥ ꯃꯈꯥꯏ ꯑꯗꯨꯝꯃꯥꯏ ꯄꯨꯡ ꯇꯔꯥ ꯃꯈꯥꯏ ꯑꯗꯨꯋꯥꯏꯗ ꯆꯥꯒꯅꯦꯕ ꯍꯧꯖꯤꯛ ꯉꯜꯂꯦꯕ
ꯇꯥꯗ꯭ꯔꯕ꯭ꯔꯣ
ꯍꯜꯂꯣ
ꯍꯜꯂꯣ
ꯍꯜꯂꯣ
ꯍꯜꯂꯣ
ꯍꯜꯂꯣ
ꯂꯩꯇꯕ꯭ꯔꯣ ꯅꯈꯣꯟ ꯐꯖꯅ ꯇꯥꯗꯦꯅꯦ ꯇꯥꯏꯌꯦ ꯇꯥꯏꯌꯦ
ꯇꯔꯕꯣ
ꯇꯥꯏꯌꯦ ꯇꯥꯗ꯭ꯔꯕ꯭ꯔꯣ ꯅꯪ
ꯇꯥꯏ ꯑꯩ ꯇꯥꯏꯌꯦ
ꯑꯣ ꯀꯩꯗꯧꯔꯤꯅꯣ ꯅꯪꯁꯦ ꯍꯣꯏ ꯇꯥꯏꯌꯦ ꯇꯥꯏꯌꯦ
ꯆꯥꯕ ꯂꯣꯏꯔꯒ ꯀꯩꯅꯣ ꯍꯤꯞꯄ ꯆꯪꯉꯤ
ꯑꯣ ꯏꯆꯦꯗ ꯌꯨꯝ ꯄꯥꯟꯈ꯭ꯔꯕꯣ ꯍꯣꯏ ꯑꯗꯨꯝ ꯊꯕꯥꯛ ꯃꯐꯝꯗ ꯐꯝꯃꯒ ꯂꯩꯕꯅꯤ ꯑꯗꯤ ꯌꯨꯝ ꯑꯩ ꯄꯥꯈꯪꯉꯗ
ꯌꯨꯝ ꯄꯥꯗꯥꯗꯅ ꯋꯥꯕ ꯅꯦ ꯌꯨꯝ ꯄꯥꯜꯂꯥꯅꯨ ꯋꯥꯕꯅꯦ
ꯍꯣꯏ
ꯌꯨꯝ ꯄꯥꯟꯕꯗꯤ ꯄꯥꯟꯒꯅꯦꯕ ꯑꯗꯨ ꯈꯔ ꯀꯔꯤꯔ ꯑꯗꯨꯝ ꯄ꯭ꯂꯥꯟ ꯈꯔ ꯇꯧꯔꯒ ꯑꯗꯨꯝ ꯄꯥꯟꯒꯅꯤꯗ ꯄ꯭ꯂꯥꯟ ꯄ꯭ꯂꯥꯟꯁꯨ ꯂꯩꯇꯦ ꯑꯗꯨ ꯌꯨꯝ ꯄꯥꯟꯅꯗꯤ ꯕꯦꯔꯥ ꯀꯒ ꯌꯥꯧꯔꯦ ꯑꯖꯤꯡꯒꯤ ꯄꯨꯟꯁꯤꯖꯦ
ꯌꯨꯝ ꯉꯟꯅ ꯄꯥꯟꯊꯣꯛꯄꯁꯦ ꯌꯥꯝ ꯋꯥꯕꯅꯤꯀꯣ
ꯍꯣꯏ ꯍꯣꯏ ꯑꯩꯈꯣꯏꯅ ꯑꯗꯨꯝ ꯑꯗꯨꯗꯣ ꯀꯔꯤꯔꯥ ꯑꯗꯨꯝ ꯇꯝꯒꯦ ꯑꯗꯨꯝ ꯇꯧꯕꯅꯤ ꯇꯝꯕꯅꯤ ꯑꯗꯨꯅ ꯀꯣꯏꯁꯨ ꯈꯪꯉ ꯑꯩꯈꯣꯏꯗꯤ ꯍꯧꯖꯤꯛꯇꯤ ꯀꯔꯤꯔꯤꯕ ꯈꯪꯗꯁꯤ ꯅꯨꯄꯥ ꯑꯩꯒꯤ ꯄꯨꯟꯁꯤꯅꯤ
ꯄ꯭ꯂꯥꯟ ꯂꯩꯔꯒ ꯌꯨꯝ ꯄꯥꯟꯕꯁꯦ ꯐꯥꯕꯅꯦ ꯑꯗꯨ ꯄ꯭ꯂꯥ ꯂꯩꯗ꯭ꯔꯒꯗꯤ ꯌꯨꯝ ꯄꯥꯟꯒꯅꯨ ꯋꯥꯕꯅꯤ
ꯍꯣꯏ ꯑꯗꯨ ꯍꯥꯏꯁꯨ ꯑꯗꯨꯝ ꯋꯥꯈꯜꯗ ꯂꯩꯔꯒ ꯑꯗꯨꯝ ꯂꯩꯅ ꯑꯗꯨꯝ
ꯎꯝ ꯅꯪ ꯊꯕꯛꯇꯤ ꯄꯨꯡ ꯀꯌꯥꯗ ꯂꯣꯏꯕ꯭ꯔꯥ
ꯍꯧꯖꯤꯛ ꯂꯣꯏꯒꯅꯤ ꯄꯨꯡ ꯅꯥꯏꯟ
ꯑ ꯄꯨꯡ ꯅꯥꯏꯗ
ꯍꯣꯏ
ꯑꯁꯩꯍ
ꯑꯣ ꯑꯩꯒꯤ ꯇꯥꯏꯃꯤꯡꯁꯦ ꯄꯨꯡ ꯑꯦꯂꯕꯦꯟꯗꯒꯤ ꯅꯍꯥꯟ ꯂꯥꯡꯅꯤ ꯀ ꯍꯒꯅꯤ ꯊꯕꯛ ꯂꯩꯗꯒ ꯑꯗꯨꯝ ꯐꯝꯂꯒ ꯑꯗꯨꯝ ꯂꯩꯕ ꯑꯗꯨꯅꯦ ꯍꯨꯏꯒꯤ ꯐꯥꯔꯃꯥꯁꯤꯗ ꯍꯨꯏꯒꯤ ꯍꯣꯁꯄꯤꯇꯥꯜ ꯐꯥꯔꯃꯥꯁꯤꯗ ꯂꯩꯕꯅꯀꯣ
ꯑꯣ ꯑꯣ ꯐꯥꯏ ꯐꯥꯏ
ꯅꯉꯁꯨ ꯍꯨꯏ ꯂꯩꯥꯛꯕ꯭ꯔꯥ
ꯍꯨꯏ ꯂꯩꯌꯦ ꯍꯨꯏ ꯑꯅꯤ ꯂꯩꯌꯦ
ꯍꯣꯏ ꯍꯣꯏ ꯅꯍꯇ ꯈ ꯍꯪꯕꯗꯥ
ꯍꯣꯏ ꯅꯥꯔꯗꯤ ꯍꯪ ꯍꯪꯔꯛꯀꯦ ꯍꯧꯖꯤꯛꯇꯤ ꯅꯥꯗꯦ ꯍ
ꯀꯦꯠꯀꯨꯝꯕꯁꯨ ꯂꯥꯛꯑ ꯍꯤꯗꯥꯛ ꯑꯗꯨ ꯑꯗꯨ
ꯑꯥ
ꯑꯗꯨꯝ ꯅꯥꯌꯦ ꯑꯗꯨꯝ ꯅꯥꯦ ꯍꯥꯏꯔꯗꯤ ꯑꯩꯈꯣꯏꯁꯨ ꯏꯝꯇꯥꯛꯇꯣ ꯑꯗꯨꯝ ꯍꯥꯏꯕ ꯌꯥꯏꯀꯣ
ꯎꯝ ꯑꯣ ꯑꯣ
ꯍꯧꯈꯣꯏꯖꯤꯤꯡꯕ ꯑꯩꯈꯣꯏꯅ ꯃꯃꯤꯡ ꯍꯤꯗꯥꯛ ꯃꯃꯤꯡ ꯍꯥꯏꯅ ꯀꯃꯦꯠꯇꯦꯡ ꯈꯔꯗꯤ ꯐꯪꯉ ꯍꯥꯏꯅ
ꯅꯥ ꯃꯅꯥꯛꯇ ꯂꯥꯏꯔꯗꯤ ꯑꯗꯨꯝ ꯍꯤꯗꯥꯛꯇꯨ ꯄꯤꯕ ꯌꯥꯕ ꯑꯗꯨꯝ ꯑꯩꯈꯣꯏꯁꯦ ꯃꯄꯥꯟꯗꯒꯤ ꯃꯄꯥꯟꯗ
ꯑꯥ ꯅꯥ ꯑꯩꯈꯣꯏ ꯍꯨꯏ ꯅꯥꯕ ꯃꯇꯝꯗ ꯍꯥꯏꯔꯛꯀꯦ ꯅꯪꯁꯨ ꯃꯩꯇꯩꯂꯣꯟꯣꯟ ꯈꯪꯗꯦ ꯑꯩꯁꯨ ꯃꯩꯇꯩꯂꯣꯟ ꯈꯪꯗꯦ ꯐꯖꯅ ꯍꯥꯏꯕ ꯅꯨꯡꯉꯡꯕ ꯍꯩꯇꯦ
ꯅꯪꯅ ꯑꯩ ꯅꯪꯅ ꯐꯖꯅ ꯈꯪꯂꯝꯝꯒꯅꯤ ꯑꯩꯁꯦ ꯑ ꯑꯩꯗꯤ
ꯈꯪꯕꯁꯦ ꯑꯗꯨꯝ ꯀꯔꯤꯔꯥ ꯃꯅꯤꯄꯨꯔꯤ ꯃꯨꯚꯤ ꯌꯦꯡꯉꯒ ꯈꯪꯂꯛꯄꯅꯦ
ꯑꯣ ꯌꯥꯏꯗ ꯉꯥꯡ ꯊꯣꯛꯣꯛꯄ ꯍꯩꯗ꯭ꯔꯁꯨ ꯑꯩ ꯎꯝ ꯑꯩꯁꯨ ꯉꯥꯡꯕ ꯍꯥꯏꯇꯦ ꯂꯣꯟ ꯈꯣꯏꯕꯅꯤ
ꯑ ꯆꯞ ꯃꯅꯕꯅꯤ ꯑꯗꯨꯗꯤ
ꯉꯥꯡ ꯊꯣꯛꯄꯗꯤ ꯍꯩꯇꯕ ꯃꯤꯅ ꯑꯉꯥꯡꯕꯗꯤ ꯒ꯭ꯌꯥꯟꯗꯤ ꯇꯥꯕꯀꯣ
ꯑꯣ ꯑꯩꯁꯨ ꯑꯩꯁꯨꯅꯦ ꯆ ꯉꯥꯡꯊꯣꯛꯄ ꯉꯝ ꯐꯠꯇꯕꯗꯣ ꯑꯗꯨꯝ ꯈꯪꯕꯨꯗꯤ ꯈꯪ ꯋꯥ ꯉꯥꯡꯊꯣꯛ ꯉꯝꯗꯕ ꯁꯆꯦ ꯅꯨꯆꯥ ꯀꯌꯥ ꯁꯨꯔꯦ
ꯑꯩ ꯏꯆꯥ ꯂꯩꯇ꯭ꯔꯤꯗ ꯍꯣꯏ ꯅꯨꯄꯥꯗꯨ ꯃꯄꯜꯂꯣꯝꯗ ꯊꯕꯛ ꯁꯨꯚꯦꯁꯥ ꯄꯣꯛꯀꯣ
ꯑꯣ ꯑꯗꯨꯝꯗꯤ ꯃꯤꯁ ꯇꯧꯔꯝꯒꯅꯤ
ꯇꯧꯗꯤ ꯇꯧꯏ
ꯎꯝ ꯃꯥ ꯑꯗꯨꯝ ꯈ꯭ꯔꯤꯁꯃꯥꯁꯀꯨꯝꯕꯗꯤ ꯂꯥꯛꯄꯗꯤ ꯂꯥꯛꯏꯦꯀꯣ
ꯗꯤꯁ ꯏꯌꯥꯔ ꯈ꯭ꯔꯤꯁꯃꯥꯁꯗꯤ ꯂꯥꯛꯑꯣꯏ ꯀꯩꯅꯣ ꯅꯦꯛꯁ ꯏꯌꯥꯔꯗꯨꯀꯣ ꯃꯊꯪ ꯆꯍꯤꯗ ꯃꯊꯪ ꯆꯍꯤꯗ ꯂꯥꯛꯀꯅꯤ ꯍꯥꯏ ꯑꯗꯨ ꯍꯥꯏꯕ ꯉꯝꯂꯦꯗ
ꯑꯩꯁꯨ ꯃꯊꯪ ꯆꯍꯤꯗ ꯂꯥꯛꯅꯤ
ꯑꯥ ꯁꯤꯗꯗꯤ ꯈꯨꯟꯗꯁꯨ ꯈꯨꯟ ꯑꯩꯈꯣꯏ ꯈꯨꯟ ꯁꯤꯗꯅꯦ ꯑꯗꯨꯗꯅꯦ ꯍꯥꯏꯕꯁꯨ ꯌꯥꯗꯕꯀꯣ
ꯎꯣꯏ
ꯅꯪ ꯊꯕꯛ ꯁꯨꯕꯗꯣ ꯆꯍꯤ ꯀꯌꯥ ꯁꯨꯔꯒꯦ ꯅꯪ ꯊꯕꯛ ꯇꯧꯕꯗꯣ
ꯑꯩꯈꯦ ꯃꯔꯤ
ꯑꯁ ꯀꯨꯏꯔꯤꯉꯩ ꯊꯕꯛ ꯇꯧꯕ
ꯍꯣꯏ ꯍꯧꯖꯤꯛꯅ ꯃꯔꯤ ꯆꯠꯀꯗꯧꯅꯤ
ꯑꯗꯨꯗꯤ ꯅꯨꯄꯤ ꯊꯤꯕ ꯌꯥꯔꯦ
ꯀꯗꯥꯏꯒꯤ ꯅꯨꯄꯤꯅ ꯑꯗꯨꯝ ꯊꯕꯥꯛ ꯇꯧꯗ ꯑꯗꯨꯝ ꯌꯨꯝꯗ ꯑꯗꯨꯝ ꯊꯥꯔꯒ ꯂꯩ ꯑꯅꯦ ꯁꯦꯚꯤꯡ ꯂꯩꯇꯦ ꯑꯗꯨꯝ ꯈꯔꯝꯕ ꯔꯨꯨꯞꯁꯅꯔꯒꯂꯝ ꯇ ꯎꯒꯅꯤꯅ
ꯅꯨꯄꯤ ꯅꯨꯄꯤ ꯊꯤꯗ꯭ꯔꯤꯉꯩꯗ ꯁꯦꯚꯤꯡ ꯀꯥꯔꯗ ꯇꯧꯁꯤꯜꯂꯣ ꯅꯨꯄꯤ ꯊꯤꯔꯗꯤ ꯄꯩꯁꯥ ꯌꯥꯝ ꯆꯠꯄꯅꯦ
ꯍ ꯅꯨꯄꯤꯁꯤꯡꯁꯨ ꯌꯥꯝ ꯀꯔꯤ ꯑꯔ
ꯂꯥꯛꯒ ꯑꯩꯁꯨ ꯍꯧꯖꯤꯛꯇꯤ ꯅꯨꯄꯤꯗꯤ ꯀꯣꯏꯗꯅ ꯎꯝ ꯑꯗꯨꯝ ꯋꯥꯔꯤꯨꯗꯤ ꯁꯥꯏ ꯅꯨꯄꯤꯕꯨꯗꯤ
ꯑꯥ
ꯍꯧꯖꯤꯛꯇꯤ ꯑꯩꯒꯤꯗꯤ ꯑꯩ ꯇꯃꯤꯜꯁ ꯎꯕ ꯆꯇ꯭ꯔ
ꯑꯣ ꯗ꯭ꯌꯨꯇꯤ ꯂꯣꯏꯔꯕꯣ
ꯍꯣꯏ ꯃ ꯆꯤꯅꯒꯔꯕ ꯑꯗꯨꯝ ꯌꯣꯁꯨ
ꯅꯪ ꯊꯕꯛ ꯃꯐꯝꯒ ꯌꯨꯝ ꯂꯥꯞꯅꯕ꯭ꯔꯥ
ꯅꯥꯞꯇꯀ ꯜꯗꯤꯡ ꯆꯠ ꯅꯥꯅꯦ
ꯑꯣ
ꯗꯤꯡ ꯃꯊꯛꯇ ꯂꯩꯕ ꯊꯕꯛ ꯃꯐꯝꯅ ꯃꯈꯥꯗ ꯍꯣꯏ
ꯑꯗꯨ ꯆꯥꯛꯇꯤ ꯅꯪꯅ ꯊꯣꯡꯕ ꯇꯥꯔꯦ
ꯅꯠꯇꯦꯗ ꯑꯩꯈꯣꯏ ꯃꯔꯨꯞꯁꯤꯡ ꯂꯩꯌꯦ ꯑꯩꯈꯣꯏ ꯃꯔꯨꯞꯁꯤꯅ ꯊꯣꯡꯉꯤ ꯍꯣꯣꯡ ꯃꯗ
ꯀꯩꯅꯣ ꯅꯣꯏ ꯍꯣꯁꯇꯦꯜ ꯑꯣꯏꯅ ꯂꯩꯕ꯭ꯔꯥ
ꯍꯣꯁꯇꯦꯜ ꯅꯠꯇꯦ ꯑꯗꯨꯝ ꯃꯣꯏꯅ ꯑꯦꯀꯣꯃꯤꯅꯦꯁꯟ ꯄꯤꯌꯦ
ꯑ
ꯂꯣꯏꯅꯃꯛ ꯑꯩꯈꯣꯏꯅ ꯌꯦꯟꯁꯥꯡ ꯃꯤ ꯂꯧꯔꯒ ꯀꯣꯏ ꯁꯦ ꯅꯧꯔ ꯀꯅꯤ ꯑꯣꯏꯣꯏꯅꯦꯁ ꯑꯗꯨꯒꯨꯝꯕ ꯐ꯭ꯔꯤ ꯀꯦꯕꯥꯜ ꯄꯥꯛ ꯁꯦꯡ ꯁ ꯍꯥꯏꯒꯔꯥ ꯂ ꯏ ꯀꯔ
ꯑꯣ ꯑꯣ ꯑꯣꯥ
ꯑꯗꯨꯒꯥ ꯄꯁꯥꯟ ꯂꯩꯗ
ꯆꯦꯡ ꯆꯦꯡ
ꯍꯣꯏ ꯆꯪ ꯆꯥꯡ ꯍꯥꯏ
ꯊꯪꯗꯕꯒꯣ
ꯆꯦ ꯆꯦ ꯊꯕ ꯇꯠ ꯑꯗꯨꯝ ꯂꯩꯕ꯭ꯔꯥ ꯑꯗꯨꯝ ꯀꯗ ꯀꯤꯗ ꯀꯤꯗꯧꯕꯕ꯭ꯔꯥ ꯍꯥꯏꯗꯤ
ꯑꯩ ꯊꯕꯛ ꯇꯧꯗꯦ ꯑꯩ ꯑꯗꯨꯗꯤ ꯑꯩ ꯑꯩꯗꯤꯅꯦ ꯑꯩ ꯌꯨꯝꯗ ꯑꯗꯨꯝ ꯂꯩ ꯊꯕꯛ ꯇꯧꯗꯤꯦ ꯊꯕꯛꯇꯤ ꯇꯧꯒꯦꯅ ꯍꯣꯠꯅꯩ
ꯑꯣ ꯍꯧꯖꯤꯗꯤ ꯌꯥꯝ ꯐꯦ
ꯐꯪꯒꯗ꯭ꯔꯥ ꯐꯪꯉꯣꯏꯗ꯭ꯔꯥ ꯈꯪꯗꯦꯗ ꯁꯨꯝ ꯇ꯭ꯔꯥꯏ ꯇꯧꯁꯤꯟꯕꯅꯤ
ꯑꯣ ꯑꯗꯨꯝ ꯇ꯭ꯔꯥꯏ ꯐꯖꯅ ꯇꯧꯔꯗꯤ ꯍ ꯑꯗꯨꯝ ꯆꯩꯗꯨꯅꯤ ꯐꯪꯅꯤꯅ ꯀꯔꯤꯒꯤ ꯐꯪꯕꯅ ꯐꯪꯒꯅꯤ ꯈꯪꯗꯅ ꯇ ꯑꯗꯨꯅ ꯇꯔꯅꯕ ꯥꯎꯚꯛꯇꯛꯇꯤ ꯌꯥꯝ ꯂꯩꯒꯅꯤ ꯅꯈꯣꯏꯒꯤꯁꯦ
ꯑ ꯊꯕꯛꯇꯤ ꯌꯥꯝ ꯂꯩꯩꯌꯦ ꯑꯗꯣ ꯑꯩꯈꯣꯏꯗꯤ ꯂꯥꯏꯔꯤꯛ ꯍꯩꯇꯕꯅꯤꯅꯀꯣ ꯊꯕꯛ ꯀꯤꯕ ꯐꯥꯡꯅꯤ
ꯂ ꯑꯗꯨ
ꯑꯩꯈꯣꯏꯁꯨ ꯍꯪꯁꯤꯅ ꯑꯩꯈꯣꯏ ꯑꯗꯨꯝ ꯈꯤꯇꯪ ꯈꯤꯇꯪ ꯐꯪꯉ ꯑꯗꯨꯝ ꯆꯠꯄꯅꯤꯗ ꯑꯩꯈꯣꯏꯁꯨ ꯍꯥꯏꯩꯗ
ꯎꯝ
ꯑꯥ ꯁꯒꯤꯒꯦ ꯐꯔꯛꯕꯨ ꯁꯥꯗ ꯂꯕꯤ ꯂꯥꯡꯐ ꯐꯔ꯭ꯔꯒꯦꯃꯣ ꯑꯀꯣꯁ ꯌꯥꯝꯝ ꯍꯥꯏꯅ ꯍ ꯌꯥꯏ ꯐ ꯐꯣꯟ ꯇꯧ꯭ꯔ ꯀꯔ ꯀꯔ ꯑꯗꯨ ꯃꯥꯒꯤ ꯅꯨꯄꯤꯗ ꯈꯟꯟꯅꯔꯤꯅꯦ
ꯑꯩꯁꯨ ꯇꯥꯏ
ꯑ ꯁꯤ ꯑꯗꯨꯝꯨ ꯈꯠ ꯅꯒ ꯂꯩꯕꯅꯦ ꯃꯣꯏꯁꯦ ꯐꯣꯟ ꯋꯥꯔꯤ ꯁꯔꯒꯥ꯫
ꯎꯝ꯫
ꯅꯨꯄꯤꯕꯨ ꯑꯗꯨꯝ ꯀꯔꯤꯅꯣ ꯇꯥꯎꯕ ꯍꯩꯇꯕꯗꯣ ꯑꯗꯨ꯫
ꯍꯣꯏ ꯑꯗꯨꯝ ꯋꯥꯔꯤꯗꯨ ꯁꯥꯕ ꯑꯗꯨꯝ ꯀꯔꯤꯅꯣ ꯑꯗꯨꯝ ꯁꯥꯎꯔꯒ ꯑꯗꯨꯝꯝ ꯍꯥꯏꯔꯒ꯫ ꯂꯩꯕꯅꯦ꯫
ꯎꯝ ꯎꯝ ꯑꯗꯨ ꯅꯨꯄꯤꯗꯤ ꯊꯤꯔꯕꯃ꯫
ꯃꯥꯗꯣ ꯃꯥꯔꯣ ꯃꯥꯥꯡꯒ ꯅꯨꯄꯤ꯫ ꯈꯈꯤꯟꯅ ꯍꯛ ꯍꯧꯖꯤꯛ ꯍꯥꯏꯔꯕꯗꯣ꯫
ꯑꯦ꯫ ꯃꯥꯒꯤ ꯃꯥꯒꯤ ꯅꯨꯄꯤꯗꯨ ꯑꯗꯨ ꯃꯥꯏ ꯍꯥꯏꯕ ꯌꯥꯕ꯫
ꯆꯥꯡꯪ ꯂꯩ꯫ ꯍꯥꯏ ꯀꯣꯏ ꯅꯍꯥꯏ ꯅꯠꯇ ꯏ ꯇꯥꯔꯕꯤꯔ꯫ ꯃꯥꯒꯤ ꯃꯈꯣꯏ ꯃꯈꯣꯏꯒꯤꯅ ꯑꯗꯨꯝ ꯈꯪꯉ ꯂꯕ ꯌꯥ꯫ ꯑꯩꯈꯣꯏꯅ ꯐꯕ ꯍꯥꯏꯕ ꯃꯣꯏꯅꯗꯤ ꯇꯥꯃꯤꯅꯦ꯫ ꯀꯥꯟꯖꯦ ꯌꯥꯝꯃꯦ꯫
꯫ ꯎꯝ꯫
ꯑꯗꯨꯝ ꯄꯥꯎ ꯐꯪꯅꯛꯁꯤꯀꯣ ꯏꯆꯦ꯫